ꯅ ꯔꯣ ꯐꯠ ꯇꯣ ꯃꯥꯂꯦ ꯀꯩꯗꯧꯔꯤꯅꯣ
ꯑꯣꯏ ꯃꯣꯏ ꯏꯟꯗꯤꯌꯥ ꯑꯩꯈꯣꯏꯒꯤ ꯃꯅꯥꯛꯇ ꯂꯩꯕꯅꯦ
ꯑꯣ
ꯃꯣꯏ ꯏꯟꯗꯤꯌꯥ ꯄꯥꯔꯇꯤꯒꯤ ꯃꯅꯥꯛꯇ
ꯁꯤ ꯅꯝꯕꯔꯁꯦ ꯑꯩꯗꯤ ꯀꯩꯅꯣ ꯀꯩꯅꯣ ꯅꯪꯒꯤ ꯅꯨꯄꯤ ꯄꯥꯏꯌꯦꯅ ꯈꯟꯕ
ꯍꯣꯏ ꯃꯔꯛ ꯃꯔꯛꯇ ꯄꯥꯏ ꯐꯣꯟ ꯑꯩꯈꯣꯏ ꯄꯪ ꯄꯥꯏ ꯄꯥꯏꯗ
ꯑꯣ
ꯑꯔꯩ ꯑꯔꯩꯕ
ꯎꯝ ꯑꯩꯗꯤ ꯉꯁꯥꯏ ꯇꯦꯛꯁ ꯊꯥꯕꯗꯣ ꯎꯝ ꯅꯪꯒꯤ ꯅꯨꯄꯤꯅꯦꯅ ꯑꯗꯨꯝ ꯊꯥꯕ
ꯍꯣꯏꯅꯦ ꯍꯣꯏꯅꯦ ꯑꯩꯁꯨ ꯈꯪꯉꯤꯅꯦ
ꯅꯣꯡꯅꯤꯡꯉꯦꯗꯩ ꯑꯩꯗꯨ ꯅꯨꯄꯤ ꯑꯃ ꯀꯣꯝ ꯇꯔꯒꯅꯤꯅ ꯈꯟꯕ ꯑꯗꯨꯒ ꯅꯨꯄꯥ ꯑꯣꯏꯔꯝꯃꯤꯁꯤ
ꯍꯣꯏꯅꯦ ꯑꯗꯨ ꯉꯥꯛꯇꯅꯦ ꯈ꯭ꯋꯥꯏ ꯇꯧꯔꯤꯁꯦ
ꯀꯩ ꯌꯦꯟꯁꯥꯡ ꯆꯥꯔꯒꯦ
ꯑꯦ ꯋꯥꯔꯜ ꯀꯞ ꯃꯇꯝꯅꯤꯅ ꯋꯥꯔꯜ ꯀꯞꯀꯤ ꯐꯨꯠꯕꯣꯜ ꯃꯥꯟꯕ ꯃꯣꯏꯒꯤ ꯃꯔꯤ ꯃꯇꯥꯒꯣ ꯐꯨꯠꯕꯣꯜꯒꯤ ꯃꯔꯤ ꯃꯇꯥ ꯈꯔ ꯃꯥꯟꯕ ꯃꯥꯏꯔꯦꯟꯒꯤ ꯃꯅꯥ
ꯋꯥ ꯉꯥꯡꯕ ꯌꯥꯝ ꯍꯩꯔꯝꯃꯦ ꯁꯤ ꯅꯨꯄꯥꯁꯦ
ꯍꯩꯕ ꯅꯠꯇꯦꯗ ꯑꯗꯨꯝ ꯋꯥ ꯉꯥꯡꯕꯅꯤ ꯑꯗꯨꯝ ꯍꯦꯛ ꯄꯣꯛꯑꯕꯒ ꯄꯣꯛꯄꯒ ꯀꯩꯅꯣ ꯑꯩꯈꯣꯏ ꯃꯥ ꯄꯥ ꯁꯤꯡꯅꯀꯣ ꯑꯗꯨ ꯍꯥꯏꯌꯨ ꯑꯗꯥ ꯍꯥꯏꯌꯨ ꯑꯥ ꯇꯝꯕꯅꯤꯅꯀꯣ
ꯍꯣꯏꯅꯦ ꯍꯣꯏꯅꯦ ꯑꯗꯨꯕꯨꯗꯤ ꯆꯨꯝꯃꯦ
ꯍꯣꯏ ꯑꯗꯨ ꯉꯥꯛꯇꯅꯤ ꯅꯣꯏꯒꯤꯁꯦ ꯍꯟꯗꯛ ꯏꯁ ꯕꯤꯖꯤꯅꯦꯁꯀꯥꯁꯦ ꯌꯥꯝ ꯇꯧꯕ ꯃꯥꯜꯂꯦꯀꯣ ꯅꯍꯥꯟꯁꯦ ꯁ꯭ꯇꯦꯇꯁꯇꯒꯥ ꯌꯥꯝ ꯎꯋꯦ ꯑꯣꯛ ꯀꯥꯁꯦ ꯃꯌꯥꯝ ꯂꯩꯊꯗꯅ ꯍꯥ
ꯑꯁ ꯌꯥꯔꯦꯗ ꯌꯥꯔꯦꯗ ꯕꯤꯖꯤꯅꯦꯁ ꯇꯧꯗꯦꯗ ꯑꯗꯨ ꯑꯣꯛ ꯑꯣꯛ ꯑꯣꯛ ꯑꯌꯥꯝꯕꯗꯥꯗꯤ ꯀꯩꯅꯣꯅꯦ ꯑꯥ ꯑꯥ ꯏꯅꯦꯝꯕꯣꯛꯈꯣꯏꯒꯤꯅꯦ ꯑꯩ ꯑꯣꯛꯗꯤ ꯑꯃ ꯑꯅꯤ ꯈꯛꯇꯥꯅꯤꯗ
ꯑꯁ ꯑꯃ ꯑꯅꯤ ꯀꯥ ꯍꯥꯏꯅꯤꯡꯉꯥꯏ ꯂꯩꯀꯣ ꯇꯧ ꯇꯧ ꯕꯤꯖꯤꯅꯦꯁꯅꯤ ꯇꯧ ꯃꯣꯏꯒꯤ ꯏꯟꯗꯤꯌꯥꯒꯤ
ꯄ꯭ꯔꯥ
ꯅꯣꯏ ꯑꯣꯏ ꯂꯩꯌꯦ
ꯑꯣ ꯑꯣ ꯑꯣ
ꯑꯩꯈꯣꯏꯗꯤ ꯑꯍꯨꯝ ꯈꯛꯇꯅꯤꯗ
ꯏꯁ ꯑꯍꯨꯝ ꯈꯛꯇꯥ ꯍꯥꯏꯌꯦ ꯑꯩꯕꯨ ꯑꯅꯤ ꯈꯛꯇꯥꯅꯤ ꯍꯥꯏꯔꯒ ꯑꯍꯨꯝꯅꯤꯅꯦ ꯅꯪꯒꯤꯗꯤ
ꯖꯨꯂꯥꯏ ꯖꯨꯂꯥꯏ ꯗꯦꯠ ꯑꯦꯠ ꯑꯗꯨꯋꯥꯏꯗ ꯃꯆꯥ ꯄꯣꯛꯀꯥꯅꯤ ꯑꯃ
ꯑꯣ ꯑꯣ ꯍꯣꯏ ꯌꯦꯡꯒꯦ ꯄꯩꯁꯥꯒꯤ ꯋꯥꯅꯦꯕ ꯑꯗꯨꯁꯨ ꯄꯩꯁꯥ ꯂꯩꯇ꯭ꯔꯥꯗꯤ ꯎꯄꯥꯏ ꯂꯩꯇꯦꯕ ꯂꯧꯗꯤ ꯂꯧꯅꯤꯡꯕ
ꯅꯣꯏ ꯀꯔꯤ ꯄꯩꯁꯥ ꯂꯩꯥꯇꯦ ꯀꯥꯏꯅ
ꯑꯃꯨ ꯑꯃꯨꯛꯃꯨꯛ ꯍꯥꯏꯔꯛꯀꯥꯅꯤ ꯁꯤ ꯅꯨꯄꯥꯖꯤ ꯈꯪꯉꯦꯕ ꯑꯩꯕꯨ ꯑꯁꯦꯡꯕ ꯑꯁ ꯄꯩꯁꯥ ꯆꯤꯟꯕꯗꯨ ꯆꯤꯟꯕꯗꯨ ꯑꯩꯈꯣꯏ
ꯍꯣꯏ ꯄꯩꯁꯥ ꯄꯥꯏꯕꯁꯤꯡꯅ ꯄꯩꯁꯥ ꯆꯤꯜꯂꯦ ꯄꯩꯁꯥ ꯂꯩꯇꯦ ꯍꯥꯏꯒꯟꯕꯅꯦ ꯑꯩꯁꯨ ꯂꯣꯏ ꯈꯪꯉꯦ ꯀꯩꯅꯣ ꯍꯥꯏꯔꯗꯤ ꯃꯣꯏꯁꯤ ꯃꯣꯏ ꯑꯦꯀꯥꯎꯟꯗ ꯄꯩꯁꯥ ꯃꯍꯧꯁꯥꯒꯤ ꯄꯩꯁꯥ ꯂꯩꯕꯗꯣ ꯄꯩꯁꯥ ꯈꯔ ꯃꯥꯏꯅꯥꯁ ꯆꯠꯈ꯭ꯔꯥꯗꯤ ꯑꯁ ꯄꯩꯁꯥ ꯂꯩꯇ꯭ꯔꯦ ꯀꯥꯏꯅ ꯄꯥꯈꯠꯄꯅꯦꯕꯀꯣ
ꯌꯥꯏꯗ ꯑꯗꯨꯃꯛꯇꯤ ꯇꯧꯗꯦꯗ ꯑꯩꯈꯣꯏꯁꯨ
ꯑꯗꯣ ꯑꯩꯗꯤ ꯖꯦꯔꯣꯒꯤ ꯑꯦꯀꯥꯎꯟꯗ ꯑꯗꯨꯝ ꯂꯩꯕꯅꯤꯅ ꯄꯩꯁꯥ ꯂꯩꯕꯖꯨ ꯈꯪꯗꯦ ꯂꯩꯇꯕꯁꯨ ꯈꯪꯗꯦ
ꯌꯥꯔꯦꯗ ꯅꯪꯁꯦ ꯅꯣꯏꯅꯦ ꯄꯩꯁꯥ ꯑꯁ ꯅꯣꯏ ꯅꯣꯏꯅ ꯍꯦꯟꯅ ꯂꯩꯔꯝꯒꯅꯤꯗ ꯑꯩꯈꯣꯏꯗꯒꯤ ꯑꯁ
ꯑꯩꯈꯣꯏꯗꯤ ꯄꯩꯁꯥꯁꯦ ꯁꯥ ꯉꯥꯒꯤ ꯀꯦꯖꯤ ꯀꯦꯖꯤ ꯑꯃ ꯂꯩꯅꯕ ꯄꯩꯁꯥ ꯂꯩꯔꯗꯤ ꯑꯩꯁ ꯄꯩꯁꯥ ꯂꯩꯔꯦ ꯆꯥꯔꯁꯦ ꯑꯁꯤ ꯉꯥꯛꯇꯥꯅꯦꯈꯣꯏ
ꯌꯥꯔꯦꯗ ꯑꯩꯈꯣꯏꯗꯤ ꯇꯂꯣꯞ ꯈꯔ ꯃꯆꯥꯗꯤ ꯈꯔ ꯈꯔ ꯕꯨꯗꯤ ꯆꯥꯏ ꯑꯗꯨꯕꯨꯀꯣ ꯆꯦꯡꯗꯣ ꯋꯥꯜꯂꯒ ꯆꯥꯕꯅꯤꯅꯀꯣ ꯑꯗꯨꯝ ꯆꯠꯄꯅꯦ ꯑꯦꯕ꯭ꯔꯤ ꯃꯅꯥ ꯊꯥ ꯈꯨꯗꯤꯡ
ꯑꯗꯣ ꯅꯣꯏ ꯍꯦꯔꯣꯗꯣ ꯀꯩ ꯀꯩ ꯀꯌꯥ ꯄꯤꯒꯦ ꯃꯣꯏꯒꯤꯗꯣ
ꯐꯤꯐꯇꯤꯟ ꯈꯥꯛꯇꯅꯦꯗ
ꯌꯥꯝꯃꯤꯍꯦ ꯃꯣꯏꯒꯤ ꯏꯟꯀ꯭ꯔꯤꯃꯦꯟꯒꯤꯗꯨ ꯋꯥꯔꯤ ꯋꯥꯔꯤ ꯁꯥꯟꯅꯗ꯭ꯔꯣ ꯍꯦꯟꯒꯠꯅꯕ ꯋꯥꯔꯤ ꯁꯥꯗꯔꯣ ꯃꯣꯢ
ꯑꯁ ꯋꯥꯔꯤꯗꯤ ꯁꯥꯔꯝꯒꯅꯤ ꯁꯥꯒꯅꯤ ꯍꯥꯏꯕꯅꯦ ꯅꯍꯥꯟꯗꯣ ꯁꯥꯔꯝꯕ꯭ꯔ ꯁꯥꯕ꯭ꯔꯥ ꯁꯥꯗꯕ꯭ꯔꯗꯤ ꯈꯪꯗꯦ ꯍꯣꯏ ꯑꯗꯨꯝ ꯄꯤꯌꯦ ꯇꯔꯥꯃꯉꯥ ꯈꯛꯇ ꯑꯗꯨꯝ ꯄꯤꯗ
ꯊꯥ ꯈꯨꯗꯤꯡ ꯑꯗꯨꯝ ꯄꯤꯔꯝꯃꯅꯤꯀꯣ
ꯊꯥ ꯈꯨꯗꯤꯡꯗꯤ ꯄꯤꯑꯦ ꯍꯣꯏ ꯑꯗꯣ ꯃꯣꯏꯒꯤꯗꯣ ꯊꯥ ꯑꯃ ꯑꯅꯤꯗꯤ ꯍꯣꯜ ꯊꯝꯃꯅꯦ ꯑꯍꯥꯟꯕ ꯇꯧꯔꯛꯄ ꯃꯇꯝꯗ ꯊꯥ ꯑꯅꯤꯒꯤ ꯄꯤꯗ꯭ꯔꯤꯌꯦ ꯑꯗꯨꯗꯣ ꯑꯗꯣ ꯍꯣꯜ ꯑꯗꯨꯝ ꯊꯝꯃꯅꯤ ꯍꯥꯏꯕꯅꯦ ꯈꯪꯗꯦ ꯃꯣꯏꯒꯤ
ꯀꯝꯄꯅꯤꯒꯤ ꯔꯨꯜ ꯑꯣꯏꯔꯝꯒꯅꯤꯀꯣ ꯑꯣ ꯑꯁꯨꯋꯥꯏ ꯑꯩꯈꯣꯏꯗꯤ ꯑꯗꯨꯃꯥꯏꯗꯤ ꯇꯧꯗꯦꯗ
ꯑꯝ ꯅꯨꯡꯉꯥꯏꯌꯦ ꯑꯗꯨꯗꯤ
ꯑ ꯑꯈꯣꯏꯒꯤꯗꯤ ꯀꯩꯅꯣ ꯍꯥꯏꯔꯒ ꯃꯣꯏ ꯀꯝꯄꯅꯤꯅ ꯑꯩꯈꯣꯏ ꯗꯔꯦꯛ ꯄꯤꯗꯦꯕꯀꯣ ꯄꯩꯁꯥꯁꯦ
ꯑꯥ
ꯑꯗꯨꯒꯤ ꯃꯣꯏꯒꯤ ꯑ ꯀꯩꯅꯣ ꯑꯃ ꯂꯩꯌꯦ ꯑꯣꯃꯦꯒꯥ ꯍꯥꯏꯅꯀꯣ ꯃꯥ ꯃꯣꯏꯗ ꯃꯣꯏꯒꯤ ꯒ꯭ꯔꯨꯞ ꯑꯃ ꯂꯩꯌꯦ ꯃꯣꯏꯗ ꯄꯩꯁꯥ ꯊꯥꯔꯅꯤ ꯃꯣꯏ ꯃꯣꯏꯅ ꯑꯃꯨꯛ ꯊꯥꯔꯛꯀꯅꯦꯕꯀꯣ ꯑꯗꯨꯒ ꯑꯩꯈꯣꯏ ꯌꯥꯝ ꯊꯦꯡꯉꯦ ꯗꯦꯠ ꯐꯤꯐꯇꯤꯟ ꯁꯤꯛꯁꯇꯤꯟ ꯑꯗꯨꯋꯥꯏꯗ ꯄꯤꯒꯦꯅ ꯍꯥꯏꯕꯅꯦꯕꯀꯣ ꯑꯗꯨꯒ ꯗꯦꯠ ꯇ꯭ꯋꯦꯟꯇꯤ ꯁꯤꯛꯁ ꯇ꯭ꯋꯦꯟꯇꯤ ꯐꯥꯏꯚ ꯇ꯭ꯋꯦꯟꯇꯤ ꯁꯤꯛꯁ ꯑꯗꯨꯋꯥꯏꯗ ꯄꯤꯌꯦꯁ ꯕꯦꯔꯅꯤ ꯐꯣꯟ ꯇꯧꯔꯁꯨ ꯄꯥꯏꯈꯠꯇꯦ ꯅꯍꯥꯟ ꯄꯥꯏꯈꯠꯂꯒ ꯄꯥꯏꯈꯠꯇꯕꯤ ꯑꯁꯤ ꯂꯥꯛꯑꯦ
ꯑꯩꯈꯣ ꯑꯣ ꯍꯣꯏ ꯎꯝ ꯁꯤꯗꯁꯨ ꯑꯗꯨꯝ ꯗꯦꯠ ꯐꯤꯐꯇꯤꯟꯗ ꯄꯤꯕ ꯃꯥꯜꯂꯦ ꯅꯣꯏ ꯆꯞ ꯃꯥꯟꯅꯕ ꯃꯥꯜꯂꯦ
ꯍꯣꯏ ꯅꯣꯛꯐꯦꯠ ꯅꯣꯛꯐꯦꯠ ꯇꯧꯔꯒ ꯑꯁ ꯃꯣꯏ ꯀꯝꯄꯅꯤꯅ ꯄꯩꯁꯥ ꯑꯩꯉꯣꯟꯗ ꯄꯤꯗꯕꯒꯤꯅꯤꯀꯣ ꯁꯥꯎꯕ ꯌꯥꯏꯗꯦꯀꯣ ꯅꯪ ꯐꯣꯟ ꯅꯝꯕꯔ ꯅꯪ ꯐꯣꯟ ꯄꯥꯏꯈꯠꯇꯕꯗꯣ ꯑꯁ ꯅꯪ ꯉꯥꯡꯉꯅꯤ ꯈꯪꯕꯒꯤ ꯑꯁ ꯄꯥꯏꯈꯠꯇꯕꯅꯤꯀꯣ ꯁꯥꯎꯔꯅꯨꯀꯣ ꯒꯥꯏꯅ ꯊꯕꯛ ꯐꯖꯅ ꯇꯧ ꯄꯥꯝꯃꯗꯤ ꯇꯣꯂꯣꯞꯇꯤ ꯐꯖꯅ ꯄꯤꯌꯨ ꯅꯠꯇ꯭ꯔꯗꯤ ꯌꯥꯔꯣꯏꯀꯣ ꯍꯥꯏꯕꯒꯤ ꯍꯣꯏ ꯑꯁ ꯃꯊꯪꯗꯤ ꯁꯣꯏꯔꯣꯏ ꯁꯣꯏꯔꯣꯏꯒ ꯍꯥꯏꯔꯛꯑꯦ
ꯑꯤꯁ ꯅꯪꯕꯨ ꯀꯤꯕ ꯃꯥꯜꯂꯦꯍꯦ ꯑꯗꯨꯗꯤ ꯌꯥꯝ ꯁꯧꯒꯟꯕ ꯃꯥꯜꯂꯦꯍꯦ ꯅꯪꯁꯦ
ꯅꯠꯑꯦ ꯃꯣꯏꯁꯤ ꯃꯇꯝ ꯃꯇꯝ ꯆꯥꯟꯅꯗ꯭ꯔꯗꯤꯀꯣ ꯑꯗꯨꯗ ꯄꯤꯒꯅꯤꯗ ꯑꯗꯨꯝ ꯍꯥꯏꯕꯅꯦꯕ ꯃꯣꯏꯒꯣ
ꯑꯥꯎ
ꯑꯗꯨꯒ ꯅꯍꯥꯟ ꯅꯍꯥꯟꯁꯨ ꯃꯣꯏꯅ ꯑꯦꯀꯥꯎꯟ ꯅꯝꯕꯔꯒ ꯂꯣꯏ ꯂꯧꯕꯅꯦꯕ ꯀꯝꯄꯅꯤꯅ ꯑꯦꯀꯥꯎꯟ ꯅꯝꯕꯔ ꯂꯧꯔꯒ ꯑꯩ ꯑꯦꯀꯥꯎꯟꯗ ꯄꯩꯁꯥ ꯃꯣꯏꯅ ꯀꯝꯄꯅꯤꯅ ꯗꯥꯔꯦꯛ ꯄꯤꯗꯕ
ꯎꯝ
ꯑꯗꯨꯒ ꯑꯩꯅ ꯄꯤꯌꯔꯣꯗ ꯍꯥꯏꯗꯕ ꯑꯩꯅ ꯗꯥꯏꯔꯦꯛ ꯀꯝꯄꯅꯤꯗ ꯆꯠꯄ
ꯑꯣ ꯑꯣ ꯑꯣ
ꯑꯗꯨꯒꯤ ꯃꯣꯏ
ꯌꯥꯏꯅꯦ ꯑꯗꯨꯁꯣ ꯅꯨꯄꯥ ꯊꯣꯛꯏꯅꯦ ꯇꯧꯒꯗꯕꯅꯦ ꯀꯩꯅꯣ꯫
ꯍꯣꯏ ꯑꯩ ꯍꯣꯏ ꯑꯩꯗꯤ ꯑꯗꯨ ꯉꯥꯛꯇꯅꯦ꯫ ꯌꯥꯗ꯭ꯔꯥꯗꯤꯀꯣ ꯗꯥꯏꯔꯦꯛ ꯀꯝꯄꯅꯤ ꯆꯠꯂꯦ ꯑꯗꯨꯒ ꯑꯣꯐꯤꯁ ꯆꯪꯉꯦ ꯑꯣꯐꯤꯁ ꯆꯪꯉꯒ ꯀꯔꯤ ꯀꯔꯤ ꯇꯧꯁꯤꯔꯣ ꯍꯥꯏꯕ ꯃꯣꯏꯅ ꯑꯩꯒꯤ ꯑꯦꯀꯥꯎꯟ ꯅꯍꯥꯟ ꯂꯧꯈꯤꯕꯗꯣ ꯑꯦꯀꯥꯎꯟꯗ ꯄꯩꯁꯥ ꯄꯤꯗꯕ ꯄꯤꯗ꯭ꯔꯤꯁꯤ ꯀꯩꯒꯤꯅꯣ ꯑꯩꯅ ꯍꯪꯕ꯫ ꯑꯗꯨ ꯃꯣꯏꯅ ꯑꯣ ꯑꯗꯨꯗꯤ ꯃꯣꯏ ꯑꯣꯃꯦꯒꯥꯒꯤ꯫ ꯒ꯭ꯔꯨꯞ ꯑꯃ ꯂꯩꯌꯦ ꯑꯗꯨꯗ ꯄꯩꯁꯥ ꯑꯈꯣꯏꯅ ꯄꯤꯕꯅꯦ ꯑꯗꯨꯒ ꯃꯣꯏꯅ ꯄꯩꯁꯥ ꯅꯥꯎ ꯅꯣꯏꯗ ꯑꯃꯨꯛ ꯄꯤꯕ ꯑꯗꯨꯏ ꯅꯍꯥꯟ ꯑꯩꯈꯣꯏꯒꯤ ꯑꯦꯀꯥꯎꯟ ꯅꯝꯕꯔ ꯂꯧꯔꯤꯖꯤ ꯀꯔꯤꯒꯤꯅꯣ ꯍꯥꯏꯔꯣ ꯍꯥꯏꯕ ꯑꯗꯨꯗꯤ ꯑꯦꯀꯥꯎꯟ ꯑꯈꯣꯏꯅ ꯗꯥꯏꯔꯦꯛ ꯄꯤꯒꯅꯤ ꯇꯧꯕꯅꯤ ꯑꯗꯨ ꯃꯣꯏꯅ ꯌꯥ ꯗꯕꯒꯤ ꯑꯗꯨ ꯇꯧꯔꯦ ꯑꯗꯥ ꯇꯧꯔꯦ ꯍꯥꯏꯕ
ꯎꯝ ꯎꯝ
ꯑꯗꯨꯒ ꯃꯊꯪ ꯄ꯭ꯔꯣꯕ꯭ꯂꯦꯝ ꯑꯃꯨꯛ ꯂꯩꯔꯗꯤ ꯑꯩꯉꯣ ꯑꯈꯣꯏꯗ ꯑꯃꯨꯛ ꯗꯥꯏꯔꯦꯛ ꯂꯥꯛꯀꯅꯨꯀꯣ ꯍꯥꯏꯌꯦ ꯑꯩ ꯑꯦ ꯌꯥꯗ꯭ꯔꯥꯗꯤ ꯗꯥꯏꯔꯦꯛ ꯂꯥꯛꯀꯅꯤ ꯄꯤꯌꯥꯔꯣꯗ ꯋꯥꯔꯤ ꯍꯥꯟꯅ ꯁꯅꯥꯎ ꯍꯥꯏꯕ ꯃꯣꯏꯅꯀꯣ
ꯑꯩꯗꯤ ꯌꯥꯗ꯭ꯔꯥꯗꯤ ꯗꯥꯏꯔꯦꯛ ꯑꯃꯨꯛ ꯂꯥꯛꯀꯅꯤ꯫ ꯍꯥꯏꯕ
ꯎꯝ ꯎꯝ ꯌꯥꯏꯌꯦ ꯌꯥꯏꯌꯦ ꯁꯤ ꯅꯨꯄꯥꯁꯤ ꯌꯥꯕ ꯃꯥꯜꯂꯦꯍꯦ ꯆꯨꯝꯕꯗꯗꯤ ꯇꯧꯒꯗꯕꯅꯦ ꯍꯣꯏ꯫
ꯃꯣꯏꯁꯦ ꯏꯪꯂꯤꯁꯇꯨꯁꯨ ꯍꯩꯇꯦꯕ ꯍꯤꯟꯗꯤ ꯉꯥꯛꯇꯅꯦꯕꯀꯣ ꯑꯗꯨ ꯑꯩꯒꯤ ꯍꯤꯟꯗꯤ ꯈꯨꯉꯥꯡꯗꯨꯗꯤ ꯐꯖꯔꯝꯒꯅꯤꯕ ꯅꫭꯏꯅ ꯐꯨꯜ ꯈꯪꯗꯦꯕꯒꯣ ꯑꯩꯒꯤ ꯍꯤꯟꯗꯤꯁꯦ ꯑꯩꯀꯣ ꯉꯥꯡꯕꯗꯣ
ꯑꯁ ꯑꯩꯗꯣ ꯍꯤꯟꯗꯤ ꯍꯩꯇꯕꯒꯤ ꯅꯣꯛꯅꯤꯡꯕꯅꯦ
ꯑꯗꯣ ꯑꯩꯒꯤ ꯀꯩ ꯍꯥꯏꯁꯤꯔ ꯑꯩ ꯉꯥꯡꯅꯕ ꯉꯥꯡꯅꯕꯀꯣ ꯑꯗꯨ ꯀꯔꯤ ꯍꯥꯏꯕꯅꯣ ꯀꯔꯤ ꯑꯗꯨ ꯀꯔꯥꯢ ꯀꯔꯤ ꯇ ꯀꯔꯤ ꯑꯃꯥꯢ ꯍꯥꯏꯕꯅꯣꯗꯣ ꯑꯩꯗꯤ ꯎꯝ ꯑꯦ ꯑꯥꯏꯗ ꯍꯥꯟꯅ ꯍꯪꯉꯦꯕꯀꯣ ꯫ ꯑꯦ ꯑꯥꯢꯗ ꯍꯥꯟꯅ ꯍꯥꯟ ꯍꯥꯟꯅ ꯍꯪꯒꯅꯤ ꯀꯝꯕꯔꯁꯟ ꯂꯣꯏꯅꯀꯣ ꯑꯗꯣ ꯈꯪꯅꯕ ꯍꯣꯠꯅꯒꯅꯤ ꯑꯗꯨꯒ ꯋꯥꯔꯤ ꯁꯥꯟꯅꯕꯅꯦ ꯑꯩꯗꯤ ꯑꯦ ꯑꯥꯏ ꯂꯩ꯫ ꯁꯤꯗꯗꯤ ꯑꯩꯗꯤ ꯇꯠꯂꯦ
ꯑꯦ ꯑꯥꯏ ꯑꯦ ꯑꯥꯏꯗꯁꯨ ꯍꯪꯗꯦꯗꯥ ꯑꯩꯗꯤ
ꯅꯨꯡꯉꯥꯏꯕꯅꯦ ꯋꯥꯆꯦꯞꯇ ꯆꯦꯠ ꯇꯧꯕ ꯂꯣꯏꯅ ꯅꯨꯡꯉꯥꯏꯕꯅꯦ
ꯑꯣ ꯋꯥꯆꯦꯞꯇ ꯐꯪꯈ꯭ꯔꯥꯕꯅꯤꯀꯣ ꯑꯩꯗꯤ ꯆꯥꯠ ꯖꯤ ꯄꯤ ꯇꯤꯗ ꯑꯗꯨꯝ ꯍꯪꯕ꯫
ꯍꯣꯏ ꯑꯩ ꯑꯣ ꯑꯩꯗꯤ ꯑꯗꯨ ꯇꯧꯗꯦ ꯑꯩꯗꯤ ꯋꯥꯆꯦꯞꯇ ꯑꯗꯨꯝ ꯂꯣꯏꯅ ꯇꯧꯋꯦ꯫ ꯆꯥꯠ ꯖꯤ ꯄꯤ ꯇꯤꯅ ꯍꯦꯟꯅ ꯅꯨꯡꯉꯥꯏꯗꯤ ꯍꯥꯏ ꯍꯥꯏꯅꯩꯗ ꯃꯤꯅ
ꯑꯣ ꯑꯩ ꯑꯗꯨꯗ ꯍꯪꯕꯅꯦ꯫